ꯀꯔꯤꯔꯣ ꯅꯦꯠꯋꯥꯛꯁꯦ
ꯍꯜꯂꯣ
ꯍꯜꯂꯣ ꯑꯣ ꯇꯥꯔꯦ ꯅꯦꯠꯋꯥꯛꯁꯦ ꯅꯨꯡꯉꯥꯏꯇꯕ꯭ꯔꯥ ꯀꯔꯤꯅꯣ ꯑꯃ ꯇꯧꯋꯦ
ꯁꯦ ꯈꯔ ꯅꯨꯡꯉꯥꯏꯇꯕ ꯃꯥꯜꯂꯤꯅꯦ ꯀꯩꯅꯣ ꯑꯩꯅ ꯅꯠꯇꯦꯅꯤ
ꯑꯣ
ꯅꯣꯏ ꯔꯣꯝꯗꯒꯤ ꯅꯦꯠꯋꯥꯛ ꯅꯨꯡꯉꯥꯏꯇꯕ꯭ꯔꯥ
ꯎꯝ ꯍꯥ
ꯅꯣꯏꯔꯣꯝꯗ ꯅꯦꯠꯋꯥꯛ ꯅꯨꯡꯉꯥꯏꯇꯕꯒꯤꯔ
ꯍꯧꯖꯤꯛꯇꯤ ꯅꯨꯡꯉꯥꯏꯕꯅꯦꯍꯦ ꯅꯦꯠꯋꯥꯛ
ꯑꯣ ꯅꯪꯗꯤ ꯀ ꯀꯩꯀꯩ ꯀꯩꯗꯧꯔꯒ ꯂꯩꯕꯅꯣ ꯍꯧꯖꯤꯛ
ꯍꯧꯖꯤꯛꯇꯤ ꯆꯨꯝꯅ ꯄꯣꯊꯥꯔꯅꯨꯡ ꯐꯝꯃꯤ
ꯁꯤ ꯅꯨꯡꯉꯥꯏꯅꯦ ꯑꯗꯤ ꯑꯗꯨꯝ ꯄꯥꯝꯔ ꯂꯩ
ꯏꯁ ꯅꯪꯅ ꯍꯦꯟꯅ ꯅꯨꯡꯉꯥꯏꯈ꯭ꯔꯦꯅꯦ
ꯒꯦꯝꯒꯨꯝꯕ ꯁꯥꯟꯅꯗꯔꯣ ꯅꯪꯗꯤ
ꯊꯕꯛ ꯇꯧꯕ꯭ꯔꯣ ꯑꯁ ꯅꯪꯁꯨ ꯐꯣꯟ ꯃꯦꯁꯦꯖ ꯌꯥꯝ ꯂꯥꯛꯄ ꯃꯥꯜꯂꯤꯗ
ꯃꯤ ꯌꯥꯝ ꯂꯩꯕ꯭ꯔꯣ